ꯍꯂꯣ
ꯎꯝ ꯍꯜꯂꯛ ꯅꯪꯅ ꯀꯩꯗꯧꯔꯤꯅꯣ
ꯍꯨꯝ
ꯀꯩꯗꯧꯔꯤꯅꯣ
ꯀꯗꯩ ꯍꯧꯖꯤꯛ ꯇꯝꯃꯤꯒꯤ
ꯎꯝ ꯆꯥꯔꯕꯣ
ꯎꯝ ꯂꯣꯏꯔꯦ ꯆꯥꯕ
ꯎꯝ ꯑꯩ ꯑꯃꯨꯛ ꯆꯥꯒꯦ ꯑꯗꯨꯗꯤ
ꯆꯥꯎ ꯆꯥꯎ
ꯑꯆꯥꯄꯣꯠꯇꯤ ꯆꯥꯒꯟꯕꯃꯂꯦ ꯅꯪꯁꯨꯀꯣ
ꯑꯍꯨꯡ ꯑꯥ ꯈꯔꯗꯤ ꯑꯥ ꯈꯔꯗꯤ ꯆꯥꯒꯜꯂꯦ
ꯑꯗꯨꯅꯦ ꯅꯣꯏꯁꯨ ꯅꯣꯏꯔꯝꯅꯤꯅ
ꯑꯍꯥ ꯍꯥ ꯍꯥ ꯎꯝ ꯌꯥꯝꯅ ꯅꯣꯏꯕꯁꯨ ꯅꯠꯇꯦ ꯌꯥꯝꯅ ꯀꯪꯕꯁꯨ ꯅꯠꯇꯦ
ꯑꯗꯨꯗꯤ ꯃꯥꯏꯔꯣꯝꯗ ꯅꯣꯏꯕ ꯖꯥꯠꯇꯣ ꯑꯣꯏꯔꯝꯅꯤ
ꯎꯝ ꯑꯍꯨ ꯍꯨꯝ ꯑꯣꯏꯕꯖꯠꯅꯦ ꯅꯪ ꯑꯩ ꯎꯔꯕꯣ
ꯅꯪꯒꯤ ꯗꯤꯄꯤꯗꯣ
ꯑꯧ ꯑꯧ‌ ꯑꯗꯨꯗꯤ ꯄꯤꯔꯛꯎꯕ ꯀꯩꯗꯧꯔꯦ
ꯎꯝ ꯑꯗꯨꯗ ꯎꯏ ꯍꯥꯏꯝꯅꯤꯗ
ꯑꯦ ꯎꯝ ꯅꯨꯡꯗꯤꯟꯒꯨꯝꯕ ꯂꯩꯕꯗꯤ ꯑꯆꯥꯄꯣꯠ ꯆꯥꯕꯁꯦ ꯁꯨ ꯐꯩꯗꯅ
ꯎꯝ ꯎꯝ ꯍꯣꯠꯅꯕꯤꯌꯨ ꯍꯣꯠꯅꯕꯤꯌꯨ
ꯆꯤꯟꯗꯣ ꯀꯩꯅꯣꯝꯃ ꯁꯨꯝ ꯆꯥꯔꯗꯤ ꯌꯥꯏ ꯀꯩꯅꯣ ꯎꯡ ꯑꯩꯗꯤ ꯍꯦꯕꯤꯠ ꯑꯣꯏꯌꯦ ꯆꯥꯗ꯭ꯔꯗꯤ ꯅꯨꯡꯉꯥꯏꯇꯦꯕ
ꯑꯗꯨꯕꯨ ꯆꯥꯕ ꯍꯥꯏꯅ ꯎꯝ ꯀꯩꯅꯣꯝ ꯃꯌꯥꯝ ꯆꯥꯕꯗꯤ ꯅꯠꯇꯦ ꯁꯨꯝ ꯆꯤꯞꯁꯀꯨꯝꯕ ꯆꯥꯕꯗꯣ ꯉ ꯌꯥꯝ ꯄꯥꯝꯅ ꯍꯥꯏꯗꯔ ꯑꯗꯨꯝ ꯈꯁꯤ ꯇꯧꯊꯧꯔꯒ
ꯐꯗ ꯐ꯭ꯔꯥꯟꯁꯀ ꯅꯣꯔꯋꯦ ꯂꯩꯅꯦ
ꯀꯅꯥꯒ
ꯐ꯭ꯔꯥꯟꯁꯒ ꯅꯣꯔꯋꯦ
ꯑꯣ ꯅꯪ ꯌꯦꯡꯕ꯭ꯔꯣ ꯉꯔꯥꯡ
ꯉꯔꯥꯡ ꯌꯦꯡꯗ꯭ꯔꯦ
ꯗꯣꯏꯔꯥ
ꯉꯁꯤꯗꯤꯌꯦꯡꯅꯤꯌꯦ
ꯌꯦꯡꯒꯅꯤ
ꯎꯝ ꯁꯤꯗꯤ ꯃꯤꯁ ꯇꯧꯕ ꯌꯥꯗꯦ ꯄꯨꯡ ꯕꯔꯣ ꯃꯈꯥꯏꯗꯅꯃꯤ ꯕꯣꯜ
ꯅꯨꯡꯗꯥꯡꯒꯤ
ꯎꯝ
ꯑꯣ ꯉꯥꯏꯗꯣꯏꯅꯦꯕ ꯅꯪꯗꯣ
ꯑꯥ ꯅꯨꯡꯗꯥꯡꯗꯒꯤꯅ ꯂꯣꯏꯕꯁꯦ ꯄꯨꯡ ꯅꯥꯏꯟ ꯑꯌꯨꯛ ꯑꯣꯏꯗꯧ ꯃꯥꯜꯂꯦ ꯕꯣꯜ ꯂꯣꯏꯔꯒ ꯃꯊꯪ ꯃꯊꯪ ꯁꯥꯟꯅꯕꯗꯣ
ꯉꯁꯤꯗꯤ ꯅꯪꯒꯤ ꯃꯤ ꯌꯥꯎꯕ꯭ꯔꯣ ꯅꯪꯅ ꯅꯪꯒꯤ ꯄꯥꯝꯖꯕ
ꯌꯥꯎꯋꯦ ꯐ꯭ꯔꯥꯟꯁꯇ
ꯑꯣ
ꯑꯅꯤꯃꯛ ꯌꯥꯎꯏꯗ ꯍꯥꯍꯥ ꯍꯥ ꯇꯤꯝꯑꯅꯤꯃꯛꯇ ꯍꯂꯟ ꯂꯩ ꯔꯦ ꯏꯝꯕꯄꯦ ꯂꯩꯔꯦ ꯅꯪ ꯈꯪꯕꯗꯤ ꯈꯪꯗ꯭ꯔꯦ ꯑꯗꯨꯗꯤ
ꯈꯪꯕꯗꯤ ꯈꯪꯗꯦꯗ ꯑꯗꯨꯝ ꯅꯪꯅ ꯍꯥꯏꯕꯗꯣ ꯇꯥꯕ ꯋꯥꯅꯤ
ꯑꯣ ꯑꯣ ꯇꯥꯅꯤꯡꯕ
ꯍꯣꯏ
ꯔ ꯑꯍꯨ
ꯃꯃꯤꯡ ꯅꯪꯅ ꯍꯥꯏꯔꯗꯤ ꯃꯃꯤꯡꯁꯨ ꯈꯪꯕ ꯌꯥꯏꯗꯅ ꯎꯝ ꯌꯦꯡꯗ꯭ꯔꯁꯨ
ꯐꯥꯎꯕꯅꯤꯗ ꯑꯗꯨ ꯑꯅꯤꯗꯣ ꯍꯟꯗꯛꯀꯤ ꯔꯥꯏꯖꯤꯡꯅꯤꯒꯣ ꯍꯥꯟꯅ ꯃꯤꯁꯤ ꯔꯣꯅꯥꯜꯗꯣ ꯍꯥꯏꯕꯗꯣ ꯑꯗꯨꯒꯤ ꯃꯍꯨꯠ ꯁꯤꯟꯅꯕ ꯑꯅꯤꯅꯦꯕ ꯍꯧꯖꯤꯛꯁꯦ
ꯑꯗꯨꯒꯤ ꯃꯍꯨꯠ ꯁꯤꯟꯅꯕ ꯁꯤꯅꯤꯉꯥꯏꯒꯤ ꯑꯅꯤ ꯎꯝ
ꯃꯤꯁꯤ ꯔꯣꯅꯥꯜꯗꯣ ꯃꯕꯥꯅꯤ ꯇꯣꯛꯈ꯭ꯔꯗꯤ ꯃꯕꯥꯅꯤꯅ ꯃꯍꯨꯠ ꯁꯤꯜꯂꯅꯤꯕ ꯑꯃꯨꯛꯀ ꯀꯩꯅꯣꯗꯣ ꯕꯦꯇꯜꯗꯣ
ꯎꯝ ꯕꯣꯜꯒꯤ ꯁꯤꯗꯤ ꯅꯣꯏꯅ ꯍꯦꯟꯅ ꯈꯪꯉꯤ ꯅꯨꯄꯥ ꯑꯣꯏꯕꯒꯤ ꯎꯝ ꯅꯨꯄꯤꯁꯨꯨ ꯕꯣꯜ ꯌꯦꯡꯕꯗꯤ ꯂꯩꯗ
ꯌꯥꯝ ꯂꯩꯥꯌꯦ ꯑꯁ ꯃꯆꯤꯟ ꯀꯟꯕꯁꯨ ꯈꯔ ꯌꯥꯎꯋꯦ
ꯅꯪ ꯊꯦꯡꯅꯈ꯭ꯔꯕꯣ
ꯊꯦꯡꯅꯈ꯭ꯔꯦ ꯑꯁꯤ ꯁꯤ ꯀꯣꯜꯗꯒ ꯊꯦꯡꯅꯈ꯭ꯔꯦ
ꯍꯣꯢ ꯑꯍꯣ ꯑ ꯅꯪꯒ ꯅꯪꯒ ꯐꯥꯏꯠ ꯇꯧꯔꯤꯔ
ꯎꯝ ꯃꯥꯅ ꯃꯦꯁꯤ ꯄꯥꯝꯕ
ꯎꯝ ꯅꯪꯅ ꯔꯣꯅꯥꯟꯗꯣ ꯄꯥꯝꯕ
ꯎꯝ ꯔꯣꯅꯥꯟꯗꯣ ꯅ ꯐꯖꯗ꯭ꯔꯣ
ꯎꯝ ꯐꯖꯩ ꯔꯣꯅꯥꯟꯗꯣꯗꯣ ꯎꯝ ꯍꯣꯏ ꯃꯥꯒꯤ ꯈꯔ ꯌꯥꯏ ꯍꯥꯏꯗꯤ ꯎꯝ ꯊꯥꯒꯠꯂꯛꯄ ꯀꯥꯟꯗ ꯋꯥ ꯎꯝ ꯍꯣꯏ ꯑꯗꯨꯕꯨ ꯃꯥꯒꯤꯁꯨ ꯑꯐꯕꯗꯤ ꯂꯩꯔꯝꯒꯅꯤ ꯃꯣꯏ ꯔꯣꯅꯥꯜꯗꯣ ꯄꯥꯝꯕ ꯃꯤꯅ ꯔꯣꯅꯥꯜꯗꯣꯒꯤ ꯑꯐꯕ ꯈꯛ ꯊꯥꯒꯠ ꯊꯒꯠꯀꯅꯦꯕ ꯎꯝ ꯑꯉꯥꯡꯒꯨꯝꯕꯗ ꯎꯝ ꯇꯧ ꯍꯦꯟꯁꯦꯠꯀꯨꯝꯕ ꯇꯧꯕ ꯈꯣꯠꯄꯒꯤ ꯊꯣꯛꯂꯛꯄ ꯃꯇꯝꯗꯨ ꯔꯣꯅꯥꯜꯗꯣꯗ ꯑꯉꯥꯡ ꯃꯆꯥꯒꯨꯝꯕꯗꯤ ꯐꯣꯇꯣ ꯀꯥꯞꯄꯤꯌꯦ ꯑꯗꯨ ꯃꯥꯅꯒ ꯌꯥꯔ ꯌꯥꯏꯑꯕ ꯑꯗꯨ ꯃꯥꯏ ꯃꯅꯥꯛꯇ ꯆꯦꯟꯁꯤꯟꯕꯒꯨꯝꯕꯗꯣ ꯑꯗꯨꯝ ꯃꯦꯁꯤꯅ ꯑꯃꯨꯛ ꯎ ꯄꯤꯗꯦꯕ ꯑꯗꯨꯒꯨꯝꯕꯗꯣ ꯑꯗꯨꯒꯨꯝꯕ ꯈꯔ
ꯃꯇꯥꯡ ꯃꯇꯥꯡ ꯂꯩꯌꯦꯗ ꯑꯗꯨꯁꯨ ꯍꯥꯏꯔꯗꯤꯀꯣ ꯃꯤꯒꯤ ꯃꯥꯅ ꯃꯨꯠ ꯅꯨꯡꯉꯥꯏꯇ ꯃꯗꯨꯁꯨ ꯀꯥꯞꯄꯤꯗꯕꯁꯨ ꯑꯗꯨ ꯌꯥꯎꯋꯦꯕ ꯔꯣꯅꯥꯜꯗꯣꯁꯨ
ꯎꯝ
ꯑꯗꯨꯅ ꯑꯗꯨꯋꯥ ꯍꯤꯡ ꯍꯤꯡꯕ ꯅꯤꯇꯤꯒꯤ ꯃꯔꯝꯗ ꯍꯥꯏꯔꯗꯤ ꯔꯣꯅꯜꯗꯣꯅ ꯑꯃꯨꯛꯀ ꯍꯦꯟꯕꯒꯣ ꯕ꯭ꯂꯠ ꯗꯣꯅꯦꯁꯟꯒꯨꯝꯕ
ꯎꯝ ꯎꯝ ꯎꯝ
ꯃꯕꯨꯄꯥꯥ
ꯎꯝ ꯃꯥꯒꯤ ꯃꯑꯣꯡꯗꯣ
ꯎꯝ ꯄ꯭ꯔꯣꯐꯦꯁꯅꯦꯜ ꯃꯔꯛꯇꯩꯗꯤ ꯃꯥꯅ ꯈꯔ ꯍꯦꯟꯕ ꯀꯣ
ꯎꯝ ꯎꯝ ꯃꯌꯥꯝꯒꯤꯗꯃꯛ ꯈꯟꯕꯗꯣ
ꯃꯥꯒꯤ ꯕꯦꯛꯒ꯭ꯔꯥꯎꯟꯗꯨ ꯊꯤꯕꯅꯦꯕ ꯌꯥ ꯐꯥꯗꯕꯅꯦꯕ ꯃꯥꯃꯥ ꯗꯣ ꯃꯥꯕꯨ
ꯃꯃꯥꯅ ꯃꯕꯨ
ꯑꯥ ꯍꯥꯏꯕꯗꯤ ꯃꯣꯏꯗꯣ ꯑꯉꯥꯡꯁꯨ ꯌꯥꯝꯕ ꯑꯗꯨꯒ ꯀꯩ ꯍꯥꯏꯁꯤꯔꯥ ꯏꯅꯥꯛꯁꯨ ꯈꯨꯟꯗꯕꯀꯣ ꯑꯗꯨꯒꯤ ꯌꯣꯛꯄ ꯉꯝꯃꯔꯣꯏ ꯍꯥꯏꯅ ꯗꯣꯛꯇꯔꯒ ꯆꯠ ꯁꯥꯎ ꯇꯧꯕꯅꯦꯕ ꯗꯣꯛꯇꯔ ꯅꯔꯥ ꯀꯅꯔꯥ ꯌꯥꯕꯤꯗꯕꯅꯤꯕ ꯑꯗꯨꯗꯤ ꯂꯥꯁꯇ ꯎꯝ ꯂꯥꯁꯇꯗꯤ ꯃꯥꯅ ꯑꯗꯨꯝ ꯌꯦꯡꯁꯤꯂꯦꯗꯅ ꯃꯣꯏꯒꯤ ꯐꯦꯃꯤꯂꯤ ꯍꯥꯏꯔꯣ ꯑꯐꯕ ꯃꯤ ꯑꯃ ꯑꯣꯏꯈ꯭ꯔꯦꯅ
ꯎꯝ
ꯃꯥꯁꯨ ꯀꯩꯅꯣꯅꯤꯗ ꯍꯥꯔꯠꯄꯤꯁꯤꯟꯁꯨꯅꯦꯕ ꯃꯁꯦ
ꯎꯝ ꯄ꯭ꯔꯃꯣꯠ ꯇꯧꯕꯤꯔꯣ ꯅꯪꯅ ꯎꯝ
ꯑꯗꯣ ꯃꯥ ꯕꯣꯜ ꯁꯥꯟꯅꯕꯗꯤ ꯀꯩꯁꯨ ꯀꯥꯏꯗꯕ
ꯍꯧꯖꯤꯛꯇꯤ ꯈꯪꯗ꯭ꯔꯦꯗ ꯍꯧꯖꯤꯛꯇꯤ ꯀꯩꯁꯨ ꯇꯧꯗꯕ ꯃꯥꯜꯂꯦ ꯃꯤ ꯀꯩꯅꯣ ꯗ꯭ꯔꯤꯡꯁꯀꯨꯝꯕꯁꯨ ꯎꯝ ꯗ꯭ꯔꯤꯡꯁꯀꯨꯝꯕꯁꯨ ꯊꯛꯇꯦ ꯍꯥꯏꯔꯗꯤ ꯀꯣꯜ ꯗ꯭ꯔꯤꯡꯁ
ꯎꯝ ꯑꯗꯨꯒꯨꯝꯕꯁꯨ ꯁꯤꯖꯤꯟꯅꯗꯕ ꯃꯥ
ꯎꯝ ꯃꯤꯗꯤ ꯀꯣꯀꯥ ꯀꯣꯂꯥꯒꯨꯝꯕ ꯐꯁ ꯀꯨꯝꯕ ꯄꯛ ꯆꯥꯗꯦꯕ ꯃꯥꯗꯤ ꯄꯨꯔꯥ ꯃꯥꯒꯤ ꯗꯥꯏꯠꯇꯣ ꯃꯦꯟꯇꯦꯟ ꯇꯧꯋꯤꯕ ꯄ꯭ꯔꯣꯐꯦꯁꯅꯦꯜ ꯍꯥꯏꯕꯀꯣ
ꯎꯝ ꯎꯝ
ꯑꯗꯨꯒꯤ ꯄꯥꯝꯃꯤꯗ ꯃꯥꯒꯤ ꯀ꯭ꯋꯥꯂꯤꯇꯤꯁꯤꯡꯗꯣ ꯅꯥꯕ ꯈ ꯈꯇꯪ ꯅꯠꯇꯕ
ꯎꯝ ꯅꯍꯟꯃꯨꯛꯁꯨ ꯑꯥ ꯅꯍꯟꯃꯨꯛ ꯑꯃꯗꯤ ꯇꯥꯈ꯭ꯔꯦ ꯃꯥꯅ ꯀꯩꯅꯣ ꯀꯩꯅꯣ ꯑꯁ ꯃꯍꯤ ꯑꯅꯤ ꯊꯝꯕꯗ ꯃꯥꯅ ꯏꯁꯤꯡ ꯑꯣꯏꯅ ꯊꯛꯑꯦ ꯍꯥꯏꯕ꯭ꯔꯣ
ꯎꯝ ꯎꯝ ꯎꯝ ꯀꯣꯀꯥ ꯀꯣꯂꯥ ꯑꯅꯤ ꯊꯝꯃꯤꯕ ꯄ꯭ꯔꯦꯁ ꯀꯟꯐ꯭ꯔꯦꯟꯁꯇ ꯑꯗꯨꯗꯣ ꯃꯥꯅ ꯑꯗꯨꯗꯣ ꯁꯥꯏꯠ ꯇꯧꯔꯒ
ꯑꯝ ꯑꯗꯨꯃꯥꯏꯅ ꯃꯌꯥꯝꯁꯨ ꯑꯗꯨ ꯄꯣꯠꯇꯣ ꯆꯠꯈꯤꯕꯅꯦꯕ ꯌꯥꯝꯅ ꯀꯣ ꯎꯝ ꯑꯗꯨꯏ ꯎꯝ ꯑꯩꯁꯨ ꯑꯗꯨ ꯇꯥꯕꯗꯤ ꯇꯥꯍꯧꯕ ꯍꯥꯏꯐꯦꯠ
ꯃꯥꯒꯤ ꯕꯣꯗꯤ ꯁꯇ꯭ꯔꯛꯆꯔ ꯎꯝ ꯃꯥꯒꯤ ꯕꯣꯗꯤ ꯏꯁꯇ꯭ꯔꯛꯆꯔꯗ ꯐꯨꯠ ꯋꯥꯟꯅꯤ ꯌꯧꯈ꯭ꯔꯦꯕ ꯃꯥ ꯃꯥ ꯑꯦꯁ ꯇꯣꯗꯤ
ꯎꯝ
ꯕꯣꯗꯤ ꯏꯁꯇ꯭ꯔꯛꯆꯔꯗꯤ ꯀꯥꯏꯔꯤꯌꯦ ꯇ꯭ꯋꯦꯟꯇꯤ ꯇ꯭ꯋꯦꯟꯇꯤ ꯐꯣꯔ ꯇ꯭ꯋꯦꯟꯇꯤ ꯐꯥꯏꯚꯀꯤ ꯑꯉꯥꯡꯒꯤ ꯕꯣꯗꯤ ꯏꯁꯇ꯭ꯔꯛꯆꯔꯅꯤ ꯑꯥ ꯃꯦꯟꯇꯦꯟ ꯇꯧꯕꯗ ꯃꯥꯅ
ꯎꯝ ꯑꯗꯨꯒꯨꯝꯕ ꯃꯦꯟꯇꯦꯟ ꯇꯧꯕꯁꯨ ꯌꯥꯝ ꯋꯥꯔꯝꯒꯅꯤꯗ
ꯍꯥꯔꯠ ꯋꯥꯔꯇꯤ ꯄ꯭ꯂꯦꯌꯔ ꯄ꯭ꯂꯦꯌꯔꯗꯩꯗꯤ ꯃꯥꯅꯗꯤ ꯍꯦꯜꯂꯦ ꯍꯥꯔꯗ ꯋꯥꯔꯛꯇꯤ ꯃꯥꯅ ꯍꯥꯏꯔꯤꯅꯤ ꯍꯥꯔꯠ ꯋꯥꯔꯛ ꯋꯤꯗꯥꯎꯠ ꯇꯦꯂꯦꯟ ꯏꯁ ꯅꯊꯤꯡ ꯍꯥꯏꯅꯤ
ꯅꯪꯁꯦ ꯃꯥꯕꯨ ꯌꯥꯝꯅ ꯊꯤꯖꯤꯟꯕ ꯃꯥꯂꯦ
ꯑ ꯍꯣꯏ ꯑꯗꯨꯅ ꯑꯗꯨꯝ ꯌꯦꯡꯕꯗ ꯑ ꯑꯩꯈꯣꯏꯁꯨ ꯑꯩꯈꯣꯏꯅ ꯄꯥꯝꯕ ꯃꯤꯕꯨꯗꯤ ꯐꯖꯅ ꯌꯦꯡꯉꯤꯗꯅ ꯑꯗꯨꯒꯨꯝꯅ ꯅꯣꯏꯅ ꯕꯣꯜꯗ ꯄꯥꯝꯕꯒꯤ ꯕꯣꯜ ꯌꯦꯡꯕꯅꯦꯕ
ꯎꯝ
ꯍ ꯎꯝ ꯗꯤꯑꯔꯗꯔ ꯏꯟ ꯒ꯭ꯔꯨ ꯄꯤꯄꯜ
ꯋꯥꯕꯣ ꯀ꯭ꯂꯥꯁ ꯆꯠ ꯄꯒꯤ
ꯍꯥ ꯋꯥꯏꯌꯦ ꯈꯔꯗꯤ
ꯑꯣ ꯅꯪꯒꯤ ꯌꯨꯅꯤꯐꯣꯔꯝꯗ ꯑꯗꯨꯝ ꯆꯠꯄ꯭ꯔꯣ
ꯍꯣꯢ ꯁꯀꯨꯜ ꯑꯩꯈꯣꯏ ꯁ꯭ꯀꯨꯜ ꯌꯨꯅꯤꯐꯣꯔꯝꯗ ꯑꯩꯈꯣꯏ ꯆꯠꯂꯦ ꯑꯗꯨꯒ ꯍꯧꯖꯤꯛꯄꯨꯗꯤ
ꯗ꯭ꯌꯨꯇꯤ ꯆꯠꯄꯒꯤ ꯌꯨꯅꯤꯐꯣꯔꯝ ꯑꯗꯨꯝ ꯇꯣꯉꯥꯟꯕ꯭ꯔꯣ ꯃꯥꯅꯕ꯭ꯔꯣ
ꯇꯣꯡꯉꯥꯜꯂꯦ ꯁ꯭ꯀꯨꯜꯒꯤꯅ ꯑꯃ ꯎ ꯍꯣꯏ ꯀ꯭ꯂꯥꯁ ꯆꯠꯄꯒꯤꯅ ꯑꯃꯅꯦ ꯑꯗꯨꯒ ꯗ꯭ꯌꯨꯇꯤ ꯆꯠꯄꯒꯤꯅ ꯑꯃꯅꯦ
ꯑꯣ
ꯑꯗꯨꯁꯨ ꯋꯥꯕ ꯃꯈꯜ ꯑꯃꯅꯦ ꯑꯗꯨꯗ ꯗ꯭ꯌꯨꯇꯤ ꯗ꯭ꯔꯦꯁ ꯁꯦꯠꯂꯒꯅ ꯍꯦꯟꯅ ꯋꯥꯕꯒꯤ ꯇꯥꯏꯞꯇ ꯇꯧꯋꯦ
ꯎꯝ
ꯎ ꯌꯨꯅꯤꯐꯣꯔꯝ ꯍꯥꯏꯕꯁꯦ ꯁꯦꯠꯄ ꯃꯇꯝꯗ ꯑꯩꯈꯣꯏꯒꯤ ꯀꯩꯅꯣꯝꯃꯗꯤ ꯂꯩꯗꯅ
ꯅꯣꯡꯃ ꯏ ꯆꯦ ꯃ ꯃꯇꯝ ꯀꯥꯏ ꯕꯤꯖ ꯂꯥꯛꯑꯀꯥꯟꯗ ꯁꯪꯒꯗꯤ
ꯎꯝ ꯍꯣꯏ ꯎꯝ ꯅꯪ ꯂꯛ ꯄ ꯃꯇꯝꯗ ꯑꯩ ꯐ꯭ꯔꯤ ꯑꯣꯏꯔꯗꯤ ꯍꯥꯏꯔꯛꯑꯣ ꯊꯦꯡꯅꯁꯦ
ꯐꯣꯟꯁꯨ ꯄꯥꯏꯕ ꯌꯥꯗꯦ ꯍꯥꯏ ꯑꯃꯨꯀ ꯀꯃꯥꯏꯅ
ꯑ ꯐꯣꯟ ꯄꯥꯏꯕ ꯌꯥꯗꯦ ꯍꯥꯏꯕ ꯗꯤ ꯍꯣꯏ ꯃꯄꯥꯟꯗꯗꯤ ꯄꯥꯏꯕ ꯌꯥꯗꯦ ꯑꯗꯨꯕꯨ ꯍꯧꯖꯤꯛꯁꯤꯗꯗꯤ ꯀꯩꯁꯨꯝꯇ ꯇꯧꯗꯦꯕ
ꯄꯥꯏ ꯌꯥꯝꯅꯤꯅ
ꯍꯥ
ꯅ ꯅꯔꯁꯤꯡ ꯗ꯭ꯔꯦꯁꯤꯡ ꯔꯨꯝꯒꯨꯝꯕꯗꯤ ꯄꯥꯏ ꯌꯥꯔꯝꯅꯦꯕ ꯏꯁꯇꯥꯐ ꯔꯨꯝꯒꯨꯝꯕ
ꯎꯝ ꯍꯣꯏꯌꯦ
ꯆꯨꯝꯕ ꯆꯨꯝꯕ ꯈꯪꯗꯦ ꯏꯁꯇꯥꯐ ꯔꯨꯝ ꯍꯥꯏꯕ ꯀꯔꯤꯔꯥ
ꯑꯥ ꯌꯥꯏꯌꯦ ꯑꯗꯨꯕꯨ ꯗ꯭ꯌꯨꯇꯤ ꯑꯣꯔ ꯑꯩꯈꯣꯏꯁꯨ ꯄꯥꯏꯔꯤꯁꯤꯗꯤ ꯄꯥꯏꯑꯕ ꯑꯗꯨꯕꯨ ꯎ ꯑꯩꯈꯣꯏꯒꯤ ꯑꯣꯖꯥ ꯐꯨꯗꯤ ꯎꯍꯟꯕ ꯌꯥꯗꯕ ꯈꯛꯇꯅꯦꯕ ꯑꯇꯩꯗꯤ ꯂꯣꯏꯅ ꯌꯥꯏꯕ ꯍꯣꯁꯄꯤꯇꯥꯜ ꯀꯩꯀꯥꯁꯨ ꯌꯥꯏꯑꯦꯕ ꯑꯗꯨꯕꯨ ꯐꯣꯟ ꯑꯗꯨꯝ ꯄꯥꯏꯔꯒ ꯂꯩꯕꯗꯤ ꯌꯥꯗꯦꯅ ꯑꯩꯈꯣꯏꯗꯤ ꯗ꯭ꯌꯨꯇꯤ ꯂꯥꯛꯄꯅꯤꯅ
ꯎꯝ ꯎꯝ
ꯗꯨꯀꯤ ꯋꯥꯔꯤꯅꯦ
ꯎꯝ
ꯇꯩꯗꯤ ꯌꯥꯢꯌꯦ ꯎꯝ